ꯌꯦ ꯇꯥꯏ ꯑꯩ ꯕ꯭ꯔꯦꯛ ꯂꯩꯕ
ꯑꯣ ꯍꯧꯖꯤꯛ ꯕ꯭ꯔꯦꯛ ꯊꯥꯏꯔꯣ
ꯎꯝ ꯍꯧꯖꯤꯛ ꯕ꯭ꯔꯦꯛ ꯕ꯭ꯔꯦꯛꯇꯤ ꯅꯠꯇꯦ ꯑꯗꯣ ꯑꯣꯞ ꯂꯩꯕ ꯍꯥꯏꯇꯥꯔꯦ ꯄꯦꯔꯠ ꯑꯅꯤ ꯑꯣꯐ ꯂꯩꯕ
ꯀꯩꯒꯤ ꯄꯤꯔꯣꯠ ꯑꯅꯤ ꯑꯣꯞ ꯂꯩꯗꯤꯁꯨ ꯁꯥꯇ꯭ꯔ ꯂꯥꯛꯇ꯭ꯔꯕꯣ
ꯂꯥꯛꯑꯦ ꯑꯩꯅ ꯑꯩꯒꯤ ꯀ꯭ꯂꯥꯁ ꯂꯩꯇꯕ
ꯎꯝ
ꯍꯥꯏꯗꯤ ꯑꯩꯅ ꯃꯍꯨꯠ ꯆꯪꯉꯤꯕ ꯃꯤꯗꯣ
ꯎꯝ
ꯑꯗꯨꯗꯣ ꯀ꯭ꯂꯥꯁ ꯑꯣꯟꯂꯤ ꯀꯩꯅꯣꯅꯦ ꯄ꯭ꯔꯤ ꯅꯖꯔꯤꯅꯦ ꯅꯥ ꯖꯔꯤꯅꯦ ꯀ꯭ꯂꯥꯁ ꯋꯥꯟꯒ ꯑꯍꯨꯝꯇꯪ ꯆꯪꯉꯦꯕ ꯑꯗꯨꯗꯨꯒꯤ ꯄ꯭ꯔꯤ ꯅꯖꯔꯤꯒ ꯅꯖꯔꯤꯒꯗꯤ ꯁꯨꯇꯤ ꯊꯥꯒ꯭ꯔꯦꯕ ꯑꯗꯣ ꯀ꯭ꯂꯥꯁ ꯋꯥꯟꯗꯣ ꯂꯥꯁ ꯄꯤꯔꯠꯇ ꯂꯩ ꯑꯗꯨꯒ ꯂꯣꯏꯔꯅꯤ ꯄꯨꯡ ꯇꯔꯥꯃꯈꯥꯏ ꯇꯔꯥꯃꯈꯥꯏꯗ ꯂꯩ
ꯑꯗꯨꯕꯨꯛꯇꯤ ꯂꯩꯗꯣꯔꯤꯕꯅꯤ
ꯈ ꯁꯥꯡ ꯂꯩꯔꯦꯅꯦ
ꯎꯝ ꯈꯔ ꯁꯥꯡꯅ ꯂꯩ
ꯆꯥꯛ ꯆꯥꯔꯕꯣ
ꯆꯥꯗꯔꯤ ꯆꯝꯐꯨꯠ ꯆꯥꯔꯝꯕꯅꯦ
ꯀꯔꯤ ꯆꯥꯔꯝꯃꯦ
ꯆꯝꯐꯨꯠ ꯆꯝꯐꯨꯠ ꯆꯔꯝꯕ ꯆꯝꯐꯨꯠ ꯆꯥꯔꯝꯃꯒ ꯂꯩꯔꯝꯕ ꯑꯗꯨꯝ ꯐꯣꯟ ꯎꯝ ꯆꯥꯛ ꯈꯔ ꯍꯣꯔꯦꯟ ꯆꯥꯛ ꯂꯣꯏꯔꯒ ꯆꯥꯛ ꯆꯕꯥ ꯌꯥꯕ꯭ꯔ ꯌꯦꯡꯉꯅꯤ ꯅꯠꯇ꯭ꯔꯒꯅ ꯈꯪꯗ꯭ꯔꯦ ꯆꯝꯐꯨꯠ ꯆꯥꯔꯝꯃꯦ ꯑꯩꯈꯣꯏ ꯃꯥ ꯍꯤꯗꯥꯛ ꯑꯃ ꯅꯣꯛ ꯑꯃ ꯂꯤꯄꯨꯡ ꯈꯥꯡꯗꯣ
ꯎꯝ
ꯑꯗꯨ ꯁꯦꯝꯃꯅꯦ ꯑꯗꯨꯗꯨꯒ
ꯑꯗꯨ ꯊꯛꯇꯨꯕ
ꯑꯗꯨꯝ ꯊꯛꯑꯣꯌꯦ ꯊꯛꯇꯕ ꯌꯥꯔꯣꯏꯌꯦ
ꯎꯝ ꯁꯪꯉ ꯂꯩꯒ꯭ꯔꯕ
ꯎꯝ ꯊꯛꯇꯕ ꯌꯥꯔꯣꯏ ꯍꯥꯏ ꯃꯥ ꯉꯁꯥꯏ ꯑꯌꯨꯛ ꯍꯧꯒꯠꯂꯒ ꯁꯦꯝꯒ꯭ꯔꯕꯅꯤ ꯑꯩꯅ ꯊꯛꯅꯤꯡꯗꯦꯗꯤ ꯍꯥꯏꯕ
ꯊꯛꯆꯜꯂꯨ
ꯎꯝ ꯑꯗꯣ ꯑꯩ ꯋꯦꯠꯇꯣ ꯁꯤꯛꯁꯇꯤ ꯐꯣꯔ ꯌꯧꯔꯃꯝꯅꯦꯕ ꯃꯃꯥꯡ ꯑꯩꯅ ꯌꯨꯝ ꯆꯠꯄꯗ ꯑ ꯁꯤꯛꯁꯇꯤ ꯋꯥꯟ
ꯑꯍꯨꯝ ꯇꯥꯔꯕ ꯍꯥꯏꯁꯤꯕꯣ ꯌꯥꯗꯦ ꯀꯣ ꯌꯥꯗꯦ ꯀꯣ
ꯎꯝ ꯑꯩ ꯁꯤꯛꯁꯇꯤ ꯐꯣꯔꯗꯣ ꯑꯗꯨꯝ ꯂꯩꯕꯅꯦꯕ ꯁꯤꯛꯁꯇꯤ ꯐꯣꯔꯁꯦ ꯑꯩꯅ ꯆꯥꯛꯆꯜꯁꯤꯟ ꯈꯣꯠꯆꯜꯂ ꯑꯗꯨꯝ ꯑꯣꯟꯕ ꯁꯤꯛꯁꯇꯤ ꯐꯣꯔ ꯑꯗꯨꯝ ꯂꯩꯌꯦꯕ ꯑꯩꯒꯤ
ꯎꯝ
ꯑꯗꯣ
ꯍꯧꯖꯤꯛꯇꯤ ꯆꯥꯛꯇꯣ ꯆꯥꯗ꯭ꯔꯝꯅꯤꯅ ꯁꯤꯛꯁꯇꯤ ꯋꯥꯟꯗ ꯂꯩꯍꯧꯔꯦ ꯑꯃꯣꯛ ꯑꯗꯣ ꯍꯦꯟꯒꯠꯂ ꯀꯅꯤ ꯑꯁꯤ ꯋꯦꯠꯁꯤꯗꯤ ꯃꯋꯥ ꯂꯧꯕꯤꯕꯖꯥꯠ ꯅꯇꯦꯗ ꯑꯩꯅ
ꯍꯥꯢꯗꯤ ꯍꯦꯟꯒꯠꯂꯛꯀꯅꯤ ꯇꯥꯍꯟꯕ ꯑꯣꯏꯗꯕꯅꯤꯅ ꯈꯔ ꯋꯥꯅ ꯊꯣꯛ ꯈꯔ ꯀꯩꯁꯨ ꯑꯩꯒꯤ ꯁꯨꯗꯝꯅꯤꯅꯀꯣ
ꯑꯗꯨꯗ ꯈꯔ ꯖꯨꯇꯣꯟ ꯂꯧꯍꯧꯔꯗꯤ ꯅꯪ ꯑꯗꯨꯝ ꯇꯥꯍꯟꯕ ꯉꯝꯅꯦ
ꯉꯝꯅꯤ ꯑꯩ ꯁꯤꯗꯒꯤ ꯑꯩ ꯏꯁꯥꯥꯁꯤ ꯈꯔ ꯐꯔꯛꯄ ꯑꯦꯛꯁꯔꯁꯥꯏꯁ ꯀꯩ ꯀꯩ ꯇꯧꯕꯗ ꯈꯣꯃꯥꯍꯣꯢꯅ ꯌꯥꯔꯣꯏꯗꯧꯕ ꯋꯥ ꯈꯛꯇꯪ ꯃꯣꯏꯅ ꯌꯥꯗꯦꯕ ꯍꯦꯛꯇ
ꯎꯝ
ꯆꯥꯎ ꯆꯥꯎꯗꯅꯤ ꯃꯣꯢ ꯍꯥꯏꯗꯣꯢꯁꯤ ꯆꯥꯒꯅꯨꯗꯤ ꯍꯥꯢꯔꯣꯢ
ꯈꯥ ꯐꯔꯛꯄꯒꯤꯗꯨꯗ
ꯑꯃꯨꯛ ꯐꯨꯒꯠꯄꯗ ꯉꯝꯖ
ꯌꯣꯝꯗ ꯃꯥꯅꯦ ꯃꯨꯛꯕꯥꯡ ꯚꯤꯗꯤꯌꯣ ꯅꯝꯃꯛꯀꯗꯧꯕ ꯀꯟꯗꯦꯟ ꯀ꯭ꯔꯤꯌꯦꯠ ꯇꯔ ꯑꯣꯅꯕ ꯑꯩꯁꯨ
ꯐꯔꯦ ꯐꯔꯦ
ꯉꯁꯤꯕꯨꯗꯤ ꯐꯔꯦꯗ ꯏꯁꯥ ꯌꯥꯝ ꯐꯔꯦꯗ ꯌꯥꯝ ꯅꯨꯡꯉꯥꯏꯔꯦ ꯉꯔꯥꯡ ꯅꯍꯥꯟꯉꯤ ꯇꯥꯢꯞꯇ ꯇꯧ ꯑꯣꯢꯗ꯭ꯔꯦꯕ ꯅꯨꯡꯉꯥꯏꯔꯦꯕ ꯌꯥꯝ ꯊꯤꯅ
ꯎꯝ
ꯉꯔꯥꯡ ꯑꯍꯤꯡꯗꯤ ꯇꯨꯝ ꯌꯥꯗꯕꯤꯅꯦꯝꯃꯤ
ꯀꯩꯒꯤ
ꯑꯁ ꯆꯥꯛꯇꯣ ꯆꯥꯛꯈꯥꯎꯁꯤꯁꯨ ꯍꯥꯡꯕꯒꯤ ꯑꯃ ꯑꯗꯨꯝ ꯇꯨꯝ ꯌꯥꯗꯕꯤꯗꯨ ꯊꯧꯔꯣ ꯑꯣꯂ ꯑꯗꯨꯝ ꯂꯩꯕꯤꯗꯣ ꯈꯪꯕ꯭ꯔꯥ ꯍꯨꯃꯥꯡꯒ ꯁꯧꯔꯦꯕ ꯑꯩꯁꯦ
ꯎꯝ
ꯗ ꯉꯔꯥꯡ ꯑꯌꯨꯛꯁꯨ ꯂꯨꯖꯩꯌꯦꯕ ꯑꯗꯨꯗ ꯑꯩꯁꯦ ꯁꯨꯝ ꯃꯥꯏ ꯃꯤꯠ ꯇꯥꯊꯣꯛꯇꯕꯩꯔꯥ ꯈꯪꯗꯦ ꯑꯗꯨꯗꯨꯒꯤꯔ ꯈꯪꯗꯦ ꯍꯨꯃꯥꯡꯅ ꯁꯧꯔꯛꯑꯦ ꯑꯗꯨꯗ ꯑꯩ ꯆꯥꯛꯁꯨ ꯆꯥꯗꯕꯒ
ꯄꯨꯡ ꯌꯥꯗ꯭ꯔꯦ ꯑꯗꯨꯝ ꯂꯩ ꯄꯨꯡ ꯑꯅꯤ ꯕꯧ ꯂꯩꯔꯦ
ꯃꯤꯠꯁꯦ ꯄꯥꯡꯒ ꯁꯥꯔꯒ ꯑꯗꯨꯝ ꯑꯈꯣꯏ ꯆꯦꯒ ꯐꯣꯟ ꯅꯤꯅꯔꯝꯃꯤ ꯃꯥꯏ ꯐꯣꯟꯗ ꯌꯦꯡꯕ ꯃꯩ ꯌꯥꯎꯗꯦ ꯆꯥꯔꯖ ꯇꯧꯔ ꯊꯝꯕ ꯑꯩꯅ
ꯎꯝ
ꯑꯗꯨꯒ ꯃꯥꯏ ꯊꯨꯝꯊꯈꯔꯦ ꯑꯩ ꯑꯃꯨꯛ ꯑꯩ ꯊꯝꯃꯒ ꯉꯥꯏꯍꯥꯛ ꯊꯔꯣ ꯃꯔꫭ ꯑꯣꯜꯂ ꯃꯇꯨꯝꯃꯦ
ꯎꯝ
ꯈꯩꯔꫭ ꯍꯣꯏ ꯎꯝ ꯇꯥꯏ ꯇꯥꯏ
ꯎꯝ
ꯑꯩꯅ ꯂꫭꯛꯈꯨꯕꯗꯤ ꯌꯥꯎꯗꯦ ꯑꯩꯗꯤ
ꯑꯩꯅ ꯑꯃꯨꯛ ꯈꯔ ꯈꯔ ꯀꯥꯡꯈꯨ ꯈꯨꯔꯤꯌꯦ
ꯎꯝ ꯅꯣꯡ ꯇꯥꯗ꯭ꯔꫭ ꯅꫭꯏ ꯑꯗꯨꯗꯥꯋꯥꯏꯗ ꯑꯩꯈꯣꯏ ꯅꯣꯡ ꯅꯣꯡ ꯇꯥꯗꯕꯩ ꯅꯣꯡ ꯃꯅꯨꯡ ꯅꯨꯡꯁꯤ ꯇꯧꯔꯤ ꯑꯩꯈꯣꯏ ꯁꯤꯗꯗꯤ
ꯑ ꯅꯣꯡꯁꯦ ꯈꯔ ꯈꯔ ꯈꯤꯛꯑꯝꯃꯦ
ꯑꯥ
ꯑꯁ ꯅꯣꯏ ꯂꯣꯏ ꯃꯣꯠꯄ ꯇꯥꯔꯦꯅꯦ ꯌꯥꯔꯦ ꯍꯧꯒꯠꯂꯣ ꯌꯥꯔꯦ ꯍꯧꯒꯠꯂꯣ ꯍꯧꯒꯠꯂꫭ ꯇꯨꯃꯤ ꯇꯨꯝꯃꯤꯟꯇꯨꯃꯤꯟ ꯂꯩꯌꯣ ꯇꯨꯃꯤꯟ ꯇꯨꯃꯤꯟ ꯅꯠꯇꯦ ꯍꯥꯏꯕ ꯑꯉꯥꯡꯈꯩꯁꯦ ꯃꯥꯗꯔꯅ ꯇꯧꯗꯕ ꯊꯕꯛꯁꯦ ꯃꯣꯏ ꯑꯣꯏꯅ ꯇꯧꯁꯜꯂꯛꯑꯦ ꯍꯥꯏꯕ ꯋꯥꯏꯗꯥ ꯐꯩꯌ‌ꯦꯅ
ꯀꯩꯗꯧꯅꯣ
ꯦꯁꯕ ꯂꯩꯦ ꯀꯥꯏ ꯂꯩ ꯂꯣꯏ
ꯑ
ꯑꯁ ꯂꫭꯏꯔ‌ꯦꯗꯅ
ꯁꯤ ꯅꯪꯒꯤ ꯅꯠꯇ꯭ꯔꯣ
ꯎ ꯑ‌ꯦꯝꯗ ꯇꯣꯡ
ꯃꯤꯁ ꯃꯤꯁ ꯑꯣꯏꯕꯁꯦ ꯋꯥꯕ꯭ꯔꯥ ꯀꯔꯤ
ꯋꯥꯏ ꯑꯦ ꯍꯥꯏꯦꯕ ꯂꯥꯎ ꯂꯥꯎ ꯌꯥꯗꯕꯒꯤ ꯂꯥꯎ ꯅꯤ ꯀꯣꯂꯤꯒꯕꯅꯤ
ꯃꯣꯏꯅ ꯇꯧꯒꯦ ꯐꯖ ꯊꯝꯃꯤꯕꯅꯤꯌꫭ
ꯑꯥ ꯑ ꯐꯥꯖꯤꯜꯂꯒ ꯊꯝꯃꯦꯕ ꯂꯥꯏ ꯂꯏꯃ ꯇꯨꯃꯤꯟꯅ ꯂꯩꯌꫭ ꯅꯠꯇꯔꯥꯗꯤ ꯆꯔꯥ ꯋꯥꯂꯤ
ꯆꯥꯏ ꯌꯥꯅꯥꯏ
ꯆꯔꯥ ꯋꯥꯠꯂꯦꯕ ꯅꯪꯈꯨꯠꯇꫭ ꯍꯥꯝꯃꯨꯆꫭ ꯆꯠꯂꫭ ꯆꯠꯂꫭ ꯅꯈꯨꯠꯇꫭ ꯍꯥꯝꯃꯨꯆꫭ ꯆꯠꯂꯣ ꯅꯪꯖꯨ ꯆꯠꯂꯣ ꯅꯪꯖꯨ ꯆꯠꯂꯣ ꯅꫭꯏ ꯑꯍꯨꯝꯃꯛ ꯆꯠꯂꫭ
ꯆꯥꯅꯤꯡꯉꯦ ꯐ꯭ꯔꯥꯏ ꯔꯥꯏꯁꯀꯗꯣ
ꯆꯥꯅꯤꯡꯉꯦꯕ
ꯆꯅꯤꯡꯉ‌ꯦꯕ ꯆꯅꯤꯡꯉꯤ
ꯑ ꯁꯤꯟꯖꯨꯒ ꯆꯥꯅꯤꯡꯉꯦ ꯕꯣꯔꯥ
ꯌꯥꯔꯦ ꯅꯪ ꯆꯧꯗꯣ ꯆꯧꯗꯣ ꯑꯗꯨꯝ ꯆꯥꯅꯤꯡꯒꯅꯤ ꯍꯥꯏꯕ ꯑꯩ ꯈꯪꯉꯦ
ꯅꯪ ꯑꯩ ꯆꯥꯔꯔꯣꯏ ꯑꯩ ꯐꯤꯒ꯭ꯔꯇꯥꯗ ꯌꯥꯗꯕꯅꯦ ꯑ ꯑꯩꯈꯣꯏꯒꯤ ꯀꯥꯏꯅꯌꯥꯊꯪꯁꯨ ꯀꯥꯏꯔꯛꯑꯔꫭꯏ ꯀꯥꯏꯅꯌꯥ ꯊꯪꯗꯣ ꯑꯁ ꯅꯪ ꯀꯥꯏꯅꯌꯥꯊꯪꯒꯤ ꯗ꯭ꯔꯦꯁ
ꯀꯥꯏꯅꯌꯥꯊꯪꯒꯤ ꯗ꯭ꯔꯦꯁꯇꯨꯔꯣ
ꯑꯗꯣ ꯍꯥꯏꯔꯒ ꯍꯧꯖꯤꯛ ꯑꯩꯅ ꯈꯨꯅꯤꯡ ꯋꯥꯡꯕꯤ ꯐꯖꯩꯌꯦ
ꯀꯥꯏꯗꯥ ꯊꯥꯔꯛꯑꫭ ꯊꯥꯔꯛꯑꫭ
ꯊꯥꯔꯛꯄ ꯍꯥꯏꯁꯦ ꯑꯩ ꯏꯁꯀ꯭ꯔꯤꯟ ꯁꯣꯠ ꯊꯥꯔꯛꯇꯣꯏꯅꯦ ꯆꯤꯆꯦꯑꯥꯝꯅ ꯊꯥꯒꯠ ꯍꯧꯕꯅꯦ ꯑ
ꯀꯔꯤꯅꫭꯕ
ꯈꯨꯅꯤꯡ ꯋꯥꯡꯕꯤ
ꯎꯝ ꯫
ꯃꯥꯡꯈ꯭ꯔꯦ ꯅꯨꯄꯤꯗꯨꯁꯨ ꯃꯃꯤꯡꯗꯨꯁꯨ ꯀꯩ ꯀꯧꯕꯅꯣ ꯃꯃꯤꯡꯗꯨ ꯁꯦꯞ ꯇꯧꯕꯁꯨ ꯀꯥꯎꯈ꯭ꯔꯦꯕ ꯑꯩꯈꯣꯏ ꯈꯨꯟꯒꯤ ꯃꯤꯅꯦꯕ
ꯎꯝ ꯫
ꯑꯁ ꯀꯥꯏ ꯆꯠꯈꯔꯦ ꯑꫭ ꯂꯩꯔꯦ ꯂꯩꯔꯦ
ꯔꯦꯠꯁꯦ ꯌꯥꯝ ꯐꯖꯕꯅꯦꯕꯀꯣ ꯊꯥꯔꯛꯑꯦ ꯊꯥꯔꯛꯑꯦ ꯎꯝ
ꯐꯖꯔꯗꯤ ꯂꯩꯔꫭꯗꯅ
ꯍꯥꯥ꯫
ꯐꯖꯔꯗꯤ ꯂꯩꯥꯊꫭꯡꯑꫭ
ꯎꯝ ꯁꯤ ꯐꯖꯩꯌꯦ ꯌꯦꯡꯑꫭꯀꫭ ꯔꯦꯠꯀ ꯑꯁꯤ ꯀꯂ꯭ꯔꯁꯦ ꯔꯦꯠꯀ ꯕ꯭ꯂꯦꯛꯀꯗꯅꯦꯕ
ꯎꯝ ꯫
ꯐꯤ ꯔꯦꯠꯁꯤꯅ ꯐꯖꯩ ꯍꯥꯏꯕ ꯔꯦꯠꯁꯤꯅ ꯑꯃꯨꯛꯀ ꯍꯟꯅ ꯑꯩ ꯈꯪꯗꯦ ꯑꯗꯨ ꯄꯩꯁꯥꯗꯣ ꯑꯩꯗꯤ ꯑꯩꯈꯣꯏ ꯆꯦꯗꯥꯒꯤ ꯍꯣꯔꯦꯟ ꯑꯩꯈꯣꯏ ꯆꯦ ꯑꯦꯀꯥꯎꯟꯗꯒꯤ ꯌꯦꯡꯁꯤꯔ ꯈꯪꯗꯦ
ꯍꯪꯎꯗꯅꯥ
ꯑꯩ ꯀꯗꯥꯥꯏ ꯍꯪꯗꯣꯔꯤꯒꯦ ꯑꯩ ꯈꯪꯅꯕ ꯅꯠꯇꯦꯌꯦ ꯃꯈꯥ ꯊꯥꯏꯗꫭ ꯎꯗ꯭ꯔꯣ ꯖꯒꯥꯗꯣ
ꯌꯦꯡꯒꯦ ꯑꯩꯗꯤ ꯅꯪꯅ ꯅꯣꯏ ꯆꯦ ꯍꯥꯏꯕꯗꯨꯗ
ꯅꯠꯇꯦ ꯅꯠꯇꯦ ꯃꯅꯥ ꯃꯅꯥ ꯔꯤꯁꯤꯌꯔ ꯇꯧꯔꯛꯄ ꯑꫭ
ꯑꯣ
ꯑꯩꯅ ꯑꯩꯈꯣꯏ ꯆꯦ ꯐꯣꯟꯗꯥꯏ ꯑꯣꯏꯅ ꯌꯦꯡꯉꯒ
ꯑꯩ ꯐꯖꯗ꯭ꯔꯥ
ꯑꯁꯤ ꯌꯥꯎꯕꯅꯦ
ꯀꯩꯅꯣꯗꯁꯨ ꯍꯧꯖꯤꯛꯀꯤ ꯀꯩꯅꯣꯗꯨꯗꯁꯨ ꯅꯪꯅ ꯍꯥꯏꯕꯗꯨꯗꯁꯨ
ꯑ
ꯑꯩꯁꯦ ꯃꯥꯏ ꯈꯨꯅꯤꯡ ꯐꯥꯕ ꯑꯗꯨꯗ ꯑꯩꯁꯦ ꯈꯨꯅꯤꯡ ꯐꯥꯕꯁꯦ ꯑꯗꯨꯝ ꯍꯥꯏꯗꯤ ꯈ꯭ꯣꯏꯗꯤ ꯍꯩꯇꯕꯅꯤ ꯈꯨꯅꯤꯡ ꯐꯥꯕꯁꯦ ꯄ ꯑꯗꯨꯃꯥꯏꯅ ꯈꯔꯗꯤ ꯋꯥꯡꯅꯤ ꯁꯤꯗꯤ ꯄꯦꯟꯁꯤꯜ ꯑꯣꯏꯕꯅꯤꯅ
ꯎꯝ
ꯈꯪꯉꯦ ꯃꯥꯏꯁꯦ ꯅꯦꯝꯗꯤ ꯅꯦꯝꯗꯦꯕ ꯑꯗꯨ ꯌꯥꯌꯦ ꯁꯤ ꯈꯨ꯭ꯋꯥꯡꯗ ꯌꯥꯝ ꯋꯥꯡꯕ ꯅꯠꯇꯦ
ꯌꯥꯔꯅꯤ
ꯀꯩꯁꯨꯌꯥꯝ ꯋꯥꯡꯕ ꯅꯇꯦ ꯑꯗꯨꯝ ꯉꯝꯅꯤꯅ ꯈꯣꯏꯅ ꯇꯣꯡꯕ ꯅꯪ ꯋꯥꯏꯠꯇꯨꯗꯤ ꯋꯥꯡꯉꯤꯀꯣ
ꯑꯩꯒꯤ ꯋꯥꯏꯠꯇ ꯋꯥꯡꯉꯦꯕ
ꯋꯥꯡꯗ꯭ꯔꯣ ꯅꯪ ꯋꯥꯏꯠꯇꯒ ꯍꯧꯖꯤꯛꯀꯤꯗꯨ ꯀꯔꯥꯡ ꯋꯥꯡꯅꯤꯡꯉꯦ
ꯈꯪꯗꯦ
ꯍꯧꯖꯤꯛꯀꯤ ꯔꯦꯠ ꯋꯥꯠꯇꯨꯒ ꯅꯪ ꯋꯥꯏꯠꯇꯨꯒ ꯅꯪ ꯋꯥꯏꯠꯇꯨ ꯅꯪ ꯋꯥꯏꯅ ꯍꯦꯟꯅꯤꯑꯌꯦ ꯅꯪ ꯋꯥꯏꯗꯣ ꯋꯥꯡꯉꯦ
ꯌꯦꯡꯗ꯭ꯔꯗꯤ ꯈꯔ ꯐꯔꯕꯅꯦ ꯎꯥꯝ
ꯑꯗ ꯅꯪ ꯑꯃ ꯍꯟꯗꯛꯀꯤ ꯕ꯭ꯂꯦꯛ ꯂꯩꯕꯗꯨꯗꯤ ꯌꯥꯝ ꯋꯥꯡꯕ꯭ꯔꯥ ꯕ꯭ꯂꯦꯛꯇꯣ ꯃ ꯃꯅꯤꯡ ꯉꯥꯡꯕꯤꯗꯣ
ꯑꯗꯨꯗꯤ ꯋꯥꯡꯉꯤꯍꯦ ꯑꯗꯨ ꯋꯥꯡꯕꯩꯅꯤ ꯑꯩ ꯇꯣꯡ ꯉꯝꯗ꯭ꯔꯗꯣ ꯃꯥꯟꯗꯤ ꯃꯥꯟꯅꯗꯣꯏꯅꯦꯕꯀꯣ ꯑꯗꯨꯅ ꯍꯣ ꯈꯣꯡꯗꯣ ꯑꯩꯅ ꯆꯠꯄ ꯃꯇꯝꯗ ꯃꯅꯤꯡꯗ ꯈꯔ ꯀꯣꯝꯊꯔꯛꯄ ꯍꯥꯏꯇꯥꯔꯦ
ꯑꯗꯣ ꯋꯥꯡꯉꯤ ꯅꯪꯅ ꯅꯪꯅ ꯇꯣꯡꯉꯤꯁꯤꯡꯗꯣ ꯋꯥꯡꯉꯦ ꯍꯥꯏꯕꯀꯣ ꯍꯥꯏꯗꯤ ꯑꯃ ꯑꯩꯅ ꯍꯧꯖꯤꯛ ꯀꯤ ꯈꯜꯂꯤꯗꯣ ꯃꯌꯥꯏ ꯑꯣꯏꯗꯣꯏꯅꯦꯕ ꯍꯪꯉꯕ꯭ꯔꯥ ꯁꯤꯗꯩ ꯑꯃꯛ ꯅꯦꯝꯊꯕ ꯑꯃꯨꯛ ꯁꯥꯏꯁ ꯑꯃꯨꯛ ꯂꯩ ꯅꯠꯇ꯭ꯔꯥ ꯁꯥꯏꯁ ꯑꯍꯨꯝꯊꯣꯏ ꯅꯪꯅꯤꯗꯣ ꯈ꯭ꯋꯥꯏ ꯑꯋꯥꯡꯕꯤ ꯁꯤꯒꯤ ꯑꯩꯈꯣꯏ ꯈꯨꯗꯣꯝꯕꯤꯃꯨꯛ ꯋꯥꯡꯕꯤꯁꯤꯅꯦꯕ ꯅꯪ ꯇꯣꯡꯉꯤꯗꯣ
ꯋꯥꯉꯦ ꯋꯥꯉꯦ
ꯅꯪꯒꯤꯗꯣ ꯋꯥꯡꯉꯗ ꯅꯪꯅ ꯈꯨꯗꯣꯝꯕꯤꯗꯣ ꯈꯨꯗꯣꯝꯕꯤ ꯍꯦꯟꯅ ꯋꯥꯡꯈꯠꯂꯛꯄ ꯀꯥꯏꯁꯦ ꯋꯥꯡꯗ꯭ꯔꯣ
ꯎꯝ
ꯍꯧꯖꯤꯛꯀꯤ ꯔꯦꯠ
ꯋꯥꯉꯦ ꯔꯦ ꯔꯦꯠꯀꯨꯝꯕꯁꯨ ꯈꯔ ꯇꯣꯡꯉꯣ
ꯎꯝ ꯕ꯭ꯂꯦꯛꯇ ꯇꯣꯡꯉ ꯂꯩꯔꯦ ꯑꯗꯨꯅ ꯔꯦꯗꯁꯤꯁꯨ ꯐꯖꯩꯅꯤ ꯔꯦꯗꯁꯤꯒ ꯌꯦꯡꯉꯝꯃꯦ ꯑꯗꯣ ꯑꯩꯈꯣꯏꯆꯦ ꯀꯥꯡꯥꯎꯈꯣꯖꯤꯛ ꯗꯨꯀꯥꯟ ꯆꯈ꯭ꯔ ꯃꯥ ꯍꯜꯂꯝ ꯃꯥꯏ ꯐꯣꯟꯗ ꯑꯣꯏꯅ ꯊꯤ ꯃꯥꯏ ꯀꯥꯎꯗꯩ ꯃꯥꯏ ꯀꯥꯎꯗ ꯅꯠꯇꯦ ꯀꯩꯊꯣꯛꯀꯦ ꯀꯥꯎꯗꯩ ꯅꯠꯇ꯭ꯔꯒ ꯍꯣꯔꯦꯟꯈꯣꯏ ꯏꯅꯥꯎꯄꯤꯦꯒꯅ ꯊꯤꯔ ꯍꯪꯉ ꯂꯣꯏꯔꯦ ꯝꯛꯇꯪ
ꯍꯪꯉꯨ ꯑꯩꯁꯦ ꯑꯉꯥꯡꯁꯤꯒꯤ ꯀꯔꯤ ꯀꯔꯤ ꯑꯦꯛꯖꯥꯝꯗ ꯍꯪꯁꯝꯒꯦ ꯈꯜꯂꯤ
ꯎꯝ ꯑꯔꯨꯕ ꯍꯪꯉꯨ ꯍꯣꯏ ꯑꯃ ꯑꯣꯖꯥꯅ ꯍꯥꯏꯗ ꯇꯥꯛꯄꯗꯅ ꯑꯃ ꯇꯇꯥ ꯍꯪꯕꯅ ꯑꯃ ꯍꯪꯉꯦ ꯑꯗꯣ ꯇꯧꯔꯨꯅꯨꯀꯣ ꯑꯉꯥꯡꯁꯤꯡꯗ
ꯎꯝ ꯇꯧꯗꯦ ꯃꯣꯏꯅ ꯍꯩꯕꯗꯣ ꯉꯥꯛꯇꯅꯦ ꯑꯩꯅ ꯍꯪꯒꯦ ꯈꯜꯂꯤꯁꯦ
ꯍꯥꯏꯗꯤ ꯑꯩꯈꯣꯏ ꯑꯩꯈꯣꯏ ꯑꯋꯥꯕꯗꯣ ꯈꯪꯉꯦꯗꯅ ꯃꯣꯏꯗꯁꯨ ꯇꯧꯕꯤꯒꯅꯨ